ꯍꯂꯣ
ꯍꯜꯂꯣ ꯀꯩꯗꯔꯦꯅꯣ
ꯑꯁ ꯁꯤꯁꯇꯔ ꯑꯩꯁꯦ ꯊꯕꯛ ꯑꯃ ꯆꯠꯂꯨꯕꯒꯤ ꯁꯨꯝ ꯍꯜꯂꯛꯑꯝꯕꯅꯦ ꯁꯤꯁꯇꯔꯗꯤ
ꯊꯕꯛꯆꯔ ꯄ
ꯑꯥ
ꯎꯝ ꯆꯁꯔꯕ꯭ꯔꯣ
ꯑ ꯁꯔꯦꯇ ꯁꯔꯦ
ꯎꯝ
ꯃꯊꯦꯜ ꯇꯧꯔꯒꯦ ꯁꯤ ꯆꯔꯗꯤ
ꯑꯣ ꯈꯪꯗꯦ ꯃꯃꯤꯡ ꯍꯥꯏꯕ ꯈꯪꯅꯤꯡꯗꯦ ꯃꯤꯩꯇꯅ ꯋꯥꯅ ꯂꯐꯨꯒꯤ ꯀꯩꯅꯣꯗꯣ ꯂꯐꯨ ꯊꯔꯣꯏ ꯍꯥꯏꯕ꯭ꯔꯥ ꯑꯗꯨ
ꯑꯣ ꯁꯤꯁꯇꯔꯗꯤ ꯉꯁꯤꯒꯤ ꯈꯣꯟꯖꯦꯜꯗꯤ ꯈꯔ ꯀꯩꯅꯣ ꯑꯣꯏꯕ ꯂꯣ ꯑꯣꯏꯕ ꯃꯥꯜꯂꯦ ꯑꯦꯛꯖꯣꯁꯇꯦꯠꯀꯨꯝꯕ ꯑꯣꯏꯕ꯭ꯔꯣ
ꯑꯣꯑ ꯑꯣꯏꯑ ꯍꯣꯏ
ꯑꯣ ꯁꯤꯖ ꯀꯥꯏ ꯀꯥꯏꯗ ꯀꯩꯁ ꯆꯤꯔꯣꯒꯦ ꯉ ꯁꯤꯒꯦꯕꯨꯣ
ꯀꯣꯂꯦꯖ ꯆꯠꯄ ꯑꯗꯨꯒ ꯐꯣꯔꯝ ꯐꯤꯜ ꯎꯞ ꯀꯩꯀꯥ ꯇꯧꯕ ꯋꯥꯏ
ꯑꯣ ꯍꯣ ꯑꯣ ꯋꯥꯕꯅꯦ ꯋꯥꯕꯅꯦ ꯁꯥꯃꯣꯅ ꯀꯣꯂꯦꯖꯇ ꯍꯛꯆꯥꯡ ꯈꯔ ꯑꯗꯨꯝ ꯑꯦꯛꯖꯣꯁꯇꯦꯠ ꯑꯣꯏꯒꯟꯕꯅꯦ ꯋꯥꯊꯥꯎ ꯋꯥꯊꯥꯎ ꯄꯊꯥꯔ ꯐꯔꯛ ꯀꯅꯤꯗꯨꯕꯨꯗꯤ
ꯎꯝ ꯑꯩꯗꯤ ꯉꯁꯤ ꯀꯩꯀꯩ ꯊꯕꯛ ꯇꯧꯔꯦ
ꯁꯤꯁꯇꯔ ꯉꯁꯤꯗꯤ ꯌꯥꯝ ꯀꯟꯅ ꯍꯦꯕꯤ ꯑꯣꯏꯕ ꯊꯕꯛꯗꯤ ꯇꯧꯗ꯭ꯔꯦ ꯁꯤꯇꯗꯤ ꯑꯗꯨꯗꯤ ꯑꯗꯨꯝ ꯈꯔ ꯂꯥꯏꯠ ꯑꯣꯏꯅ ꯑꯗꯨꯝ ꯊꯕꯛ ꯇꯧꯍꯂꯦ
ꯉꯁꯤ ꯈꯔ ꯑꯗꯨ ꯌꯥꯝ ꯀꯟꯅ ꯊꯕ ꯇꯧꯗ꯭꯭ꯔꯦ ꯍꯥꯏ ꯇꯔꯦꯁ
ꯎꯝ ꯀꯃꯥꯏ ꯀꯃꯥꯏ ꯂꯩꯅꯔꯕ꯭ꯔꯣ ꯍꯧꯖꯤꯛꯀꯥꯟꯗꯤ
ꯑ ꯍꯧꯗꯨꯀꯥꯟꯁꯤ ꯑ ꯊꯥꯕꯛ ꯆꯠꯂꯒꯅ ꯊꯕꯥꯛꯆꯠꯂꯦ ꯁꯇ꯭ꯔꯒꯅ ꯌꯨꯝꯗ ꯑꯗꯨꯝ ꯑꯦꯛꯖꯝ ꯑꯦꯛꯖꯥꯝ ꯑꯗꯨꯝꯁꯨ ꯊꯥꯏ ꯑꯗꯨꯒꯤ ꯂꯥꯏꯔꯤꯛ ꯍꯧꯅꯨꯡꯁꯨ ꯑꯗꯨꯝ ꯄꯥꯏ ꯌꯨꯝꯗꯀꯣ
ꯃꯥꯏꯅ ꯇ ꯑꯣꯏꯋꯦꯁꯤꯔ ꯍꯥꯏ ꯇꯔꯦ ꯍꯥꯏ ꯤ ꯇꯥꯏ ꯊꯕꯛꯃꯅ ꯍꯥꯏꯗꯑ ꯇꯧꯋꯦ ꯍꯥꯏꯇꯥꯔꯦ ꯁꯤ
ꯀꯩ ꯑꯦꯛꯖꯝ ꯊꯥ
ꯑꯦꯖꯥꯝꯁꯦ ꯑꯗꯨꯝ ꯀꯔꯣꯁꯨ ꯑꯗꯨ ꯊꯥꯏ ꯑꯦꯁ ꯑꯦ ꯁꯤ ꯀꯨꯝꯕꯁ ꯑꯗꯨꯝ ꯊꯥꯏ ꯌꯨ ꯄ ꯑꯦꯁ ꯁꯤ ꯊꯖꯔ ꯀ ꯌ ꯌꯨꯖꯤꯁꯤ ꯌꯨꯖꯤꯁꯤ ꯅꯔ ꯑ
ꯄꯩꯁꯣ ꯐꯤꯐꯥ ꯐꯤꯐꯥ ꯋꯥꯔꯜ ꯀꯞ ꯌꯦꯡꯅꯕ꯭ꯔꯣ ꯅꯣꯏꯗꯤ ꯐꯤꯐꯥ ꯋꯥꯔꯜ ꯀꯞ ꯑꯗꯨꯝ ꯌꯦꯡꯉꯨꯔꯥ ꯍꯜꯂꯣ ꯍꯜꯂꯣ